ꯎꯝ
ꯊꯃꯕꯣ
ꯇꯨꯝꯗ꯭ꯔꯤꯗ ꯑꯃꯨꯛ ꯆꯪꯒꯦꯅ ꯇꯧꯗ ꯉꯅꯤ
ꯊꯤ ꯊꯜꯂꯤ ꯄꯔꯝꯃꯦ ꯑꯗꯣꯝꯗ ꯆꯨꯊꯕ꯭ꯔꯥ
ꯍꯧꯖꯤꯁꯨ ꯍꯧꯖꯤꯛꯁꯨ ꯇꯥꯕ ꯍꯧꯗꯒ ꯍꯥꯏꯔꯤꯌꯦ ꯌꯥꯝ ꯀꯟꯅ ꯇꯥꯗꯦ ꯀꯕꯛ ꯀꯥꯕ ꯇꯥꯔꯛꯍꯕꯗ ꯉꯥꯏ
ꯍꯤꯟꯖꯥꯡ ꯀꯩꯅꯣ ꯁꯦꯝꯕꯜ ꯀꯥꯡꯁꯨ ꯇꯧꯏꯤ ꯉꯁꯤꯅꯤ ꯄꯨꯣꯔꯥ ꯃꯍ ꯍ ꯎꯔꯦ ꯑꯗꯨꯃꯁꯤꯡꯖꯣꯟꯅ ꯆꯣꯔꯦ
ꯑꯩꯗꯤ ꯀꯩꯅꯣ ꯆꯔꯦ ꯎꯝ ꯈꯣꯡꯗ꯭ꯔꯨꯝ ꯃ ꯗ ꯁ꯭ꯀꯨꯜꯁ ꯑꯗꯒꯤ ꯀꯩꯀꯩ ꯈꯥꯃꯦꯟ ꯑꯁꯤꯟꯕ ꯇꯧꯔꯒ ꯃꯌꯥꯟ ꯃꯌꯥꯟ ꯁꯥꯛ ꯆꯥꯔꯦ ꯃꯦꯔꯥꯃꯦꯁ
ꯑꯩꯗꯤ ꯀꯩꯅꯣꯝꯇ ꯌꯥꯝ ꯆꯥꯅꯤꯡꯉꯦ ꯍꯥꯏꯕ ꯎ ꯈꯣꯡꯗ꯭ꯔꯨꯝꯒ ꯕꯣꯔꯤꯒ ꯊꯣꯡꯑꯅ ꯇꯧꯕꯗꯣ ꯍꯥꯎꯅꯦꯕ ꯑꯗ ꯃꯩꯇꯩ ꯄꯨꯔꯤ ꯇꯧꯔ ꯊꯥꯛꯑ ꯊꯣꯡꯕꯗꯣ ꯍꯟꯗꯛ ꯒꯨꯍꯥꯇꯤꯗ ꯑꯗꯨꯗꯣ ꯑꯩꯅ ꯏꯆꯥꯅꯨꯄꯥ ꯑꯃꯗꯥꯥꯡ ꯆꯠꯄꯗꯅꯦ ꯑꯗꯨꯒꯤꯗꯣ ꯊꯣꯡꯉꯒ ꯑꯩꯅ ꯄꯤꯖꯩꯌꯦꯕ ꯍꯥꯎꯏ ꯍꯥꯎꯏ ꯍꯧꯥꯎꯣꯏ ꯃꯣꯏ ꯈꯣꯡꯖꯣꯡꯉꯩꯁꯦ ꯆꯥꯎ ꯌꯥꯗꯦꯕ ꯑꯗꯥꯏꯩꯅ ꯑꯇ ꯊꯣꯡꯒꯦ ꯅꯪ ꯆꯥꯔ ꯌꯦꯡꯉꯨꯣ ꯇꯧꯔ ꯄꯤꯖꯕ ꯑꯩꯅ ꯕꯣꯔꯤ ꯕꯣꯔꯤꯗꯨ ꯌꯨꯝꯗ ꯄꯨꯕꯅꯤꯀꯣ
ꯍꯝ
ꯇꯔꯒ ꯊꯣꯡꯉ ꯄꯖꯩꯌꯦ ꯍꯥꯎꯋꯏ ꯍꯥꯎꯋꯤ ꯍꯥꯎꯋꯦꯅ ꯑꯩꯈꯣꯏꯅ ꯃꯣꯏꯅ ꯈꯜꯂꯤꯁꯤꯅ ꯈꯣꯡꯗ꯭ꯔꯨꯝ ꯍꯥꯏꯔꯒꯗꯤ ꯆꯝꯐꯨꯠꯀꯤ ꯑꯩ ꯆꯝꯐꯨꯠꯀꯤ ꯃꯆꯜꯅꯤꯅ ꯈꯟꯕ ꯆꯄꯄꯥꯛꯀꯤ ꯃ ꯆ ꯑꯣꯏꯔꯒꯁꯨ ꯊꯣꯡꯉꯒ ꯆꯥꯕ ꯌꯥꯏꯗꯕ ꯃꯣꯏꯗꯤ ꯈꯪꯄꯣ ꯅꯠꯇꯦ ꯇ꯭ꯔ ꯑꯉꯥꯡꯒꯤꯅ ꯑ ꯏꯣ ꯊꯣꯡꯒ ꯌꯦꯡꯉ ꯅꯪ ꯆꯥ ꯌꯦꯡꯕ ꯇꯧꯔꯒ ꯄꯤꯖꯕꯗꯨꯗ ꯍꯥꯎꯏ ꯍꯥꯎꯏꯤꯅ
ꯑꯗꯗꯒꯤ ꯀꯩꯅꯣ ꯑ ꯀꯩꯅꯣꯁꯨ ꯈꯣꯡꯗ꯭ꯔꯣꯝ ꯊꯣꯡꯕꯗ ꯑꯗꯨꯝ ꯍꯥꯎꯖꯥ ꯊꯥꯛꯄ ꯌꯥꯔꯝꯒꯅꯤꯀꯣ
ꯑꯦ ꯈꯣꯡꯗ꯭ꯔꯪ ꯍꯋꯥꯖꯥꯒ ꯃꯤ ꯃꯃꯥ ꯑꯃ ꯆꯥꯅꯩ ꯀꯩꯅꯣ ꯈꯨꯋꯥꯥꯎ ꯑꯃ ꯇꯧꯕꯅꯦ
ꯎꯝ
ꯑꯗꯩ ꯈꯣꯡꯗꯣꯝ ꯊꯣꯡꯕꯗ ꯕꯣꯔꯥ ꯍꯧꯔꯒ ꯊꯥꯛꯄ ꯌꯥꯏ ꯑꯗꯤ ꯕꯣꯔꯤ ꯊꯥꯛꯄ ꯌꯥꯏ ꯏꯆꯟ ꯆꯥꯟꯅꯕꯅꯦ ꯃꯥꯁ ꯌꯥꯝ ꯍꯥꯎꯕꯅꯤ ꯈꯪꯗꯕ ꯅꯣꯏꯅ ꯈꯪꯗꯕꯩꯅꯦꯕ ꯍꯥꯏꯨ ꯍꯥꯏꯨꯅ ꯀꯩ ꯍꯥꯏꯅꯤꯡꯉꯤꯅꯣ
ꯅꯣꯡ ꯆꯨꯔꯛꯏꯁꯦ ꯈꯤꯇꯪ ꯀꯟꯅ ꯆꯨꯔꯛꯗꯤꯦ ꯇꯨꯝꯕ ꯅꯨꯡꯉꯥꯏꯅꯤ ꯏꯪꯕꯁꯨ ꯈꯤꯇꯪ ꯐꯅꯤ
ꯑꯩꯈꯣꯏꯗꯤ ꯑꯩꯈꯣꯏꯗꯤ ꯈꯔꯗꯤꯀꯥꯟ ꯂꯩꯀꯥꯂꯦ
ꯍꯪꯗ ꯑꯩꯈꯣꯏꯗꯤ ꯆꯧꯔꯤ ꯍꯧꯖꯤ ꯀꯣꯏ
ꯑꯩꯒꯤ ꯈ꯭ꯋꯥꯏ ꯁꯥꯊꯤꯕꯅꯤꯅ ꯇꯨꯝꯕꯕꯁꯤ ꯌꯥꯝ ꯌꯥꯒꯟꯗꯦ ꯍꯥꯏꯕ ꯊꯕꯛ ꯋꯥꯅ ꯁꯨꯔꯒꯗꯤ ꯃꯤꯗꯤ ꯋꯥꯉꯥꯟꯗ ꯑꯗꯨꯝ ꯄꯣꯊꯥꯏ ꯍꯥꯏꯗꯅ ꯑꯩꯗꯤ ꯇꯨꯝꯕꯗꯤ ꯌꯥꯗꯦꯕ ꯋꯥꯃꯜꯂꯁꯨ
ꯍꯥꯏꯗꯤ ꯃꯆꯦ ꯃꯆꯦꯔꯌꯥ ꯑꯗꯨ ꯐꯔꯛ ꯇꯥꯅ ꯍꯧꯒꯠꯂꯛꯇꯦꯕ
ꯃꯥꯅꯦ ꯍꯧꯖꯤꯛ ꯑꯃꯨꯛ ꯃꯤꯀꯞ ꯑꯃꯨꯛ ꯊꯣꯛꯂꯛꯀꯗꯅꯤ ꯀꯥꯕꯛ ꯀꯥꯕꯛ ꯇꯨꯝꯃꯣꯏꯗꯅ ꯑꯗꯨꯒ ꯄꯨꯡ ꯑꯅꯤꯒꯤ ꯇꯥꯕ꯭ꯔ ꯑꯍꯨꯝꯒ ꯇꯥꯕꯗ ꯍꯥꯏꯗꯤ ꯃꯤꯀꯞ ꯑꯃꯨꯛ ꯊꯣꯛꯂꯛꯑꯅꯦꯕ
ꯑꯗꯨꯒ ꯅꯣꯡ ꯄꯨꯔꯥ ꯉꯥꯜꯂꯀꯥꯟꯗꯅ ꯈꯪꯛꯇ ꯑꯗꯨ ꯇꯨꯝꯂꯤ ꯉꯥꯛꯒꯅꯤ ꯑꯃꯨꯛ
ꯑꯁ ꯑꯗꯨꯅ ꯑꯃꯨꯛ ꯍꯦꯜꯂꯦ ꯅꯣꯡꯉꯥꯜꯂꯝꯗꯥꯏꯒꯤ ꯑꯡꯈꯛ ꯄꯨꯡ ꯃꯔꯤ ꯃꯈꯥꯏ ꯃꯉꯥ ꯇꯥꯕꯒꯤ ꯃꯇꯥꯡꯗꯣ ꯃꯗꯨꯒ ꯐꯜ ꯍꯥꯄ ꯇꯕꯤꯕꯖꯥꯟꯇꯦ ꯃꯅꯨꯡꯥꯏ ꯇꯨꯝꯅꯤꯡꯕꯅꯤ ꯍꯦꯃꯟꯗꯨꯅ
ꯑꯗꯨꯅ ꯑꯩ ꯉꯥꯏ ꯑꯌꯨꯛ ꯑꯉꯝꯕꯗ ꯐꯣꯟ ꯇꯧꯔꯛꯄꯗ ꯅꯪ ꯇꯧꯔꯤꯏꯗꯣ ꯀꯦꯜꯂꯒ ꯄꯥꯏꯔꯛꯄꯗꯣ
ꯐꯣꯟ ꯂꯥꯛꯑꯦ ꯍꯥꯏꯕꯗꯤ ꯑꯗꯨꯝ ꯈꯪꯗꯣꯏꯅꯦꯕ ꯑꯗꯨꯒ ꯄꯥꯏꯈꯠꯅꯤꯡꯗꯕ ꯑꯃꯈꯠ ꯂꯩꯕꯗꯣ ꯇꯨꯝꯅꯤꯡꯕꯅ ꯍꯦꯟꯕꯒꯤ ꯑꯗꯨ ꯑꯣꯏꯕ
ꯎꯝ ꯑꯩꯁꯨ ꯆꯥꯛ ꯀꯩꯅꯣ ꯇꯧꯋꯦ ꯎꯝ ꯈꯤꯇꯪ ꯆꯥꯁꯤꯜꯂꯦ ꯑꯗꯨꯒ ꯐꯃꯨꯡ ꯆꯪꯁꯤꯜꯂꯦ
ꯑꯍꯥꯎꯕ ꯆꯥꯔꯝꯗꯧ ꯃꯥꯜꯂꯤ ꯃꯁꯛꯇꯣ
ꯑꯍꯥꯎꯕ ꯆꯥꯗꯤꯌꯦ ꯀꯩꯅꯣ ꯁꯥꯏꯑ ꯃꯦꯔꯥꯃꯦ ꯁꯥꯏꯌꯦ ꯑꯗꯨꯒ
ꯑꯣ ꯍꯧꯖꯤꯛꯀꯤ ꯈꯣꯡꯗ꯭ꯔꯝ ꯊꯣꯡꯉꯦ ꯍꯥꯏꯕꯗꯣ
ꯎꯝ ꯂꯨꯗꯣꯔꯥ ꯀꯩꯅꯣ ꯈꯔ ꯁꯥꯟꯅꯔꯛꯑꯕꯅꯤ ꯒꯦꯝ ꯑꯗꯨꯒ ꯉꯍꯥ ꯂꯩꯔ ꯇꯨꯝꯗꯣꯏꯅꯤ
ꯊꯃ ꯌꯥ ꯇꯕꯅꯦ ꯎꯝ
ꯇꯨꯝꯕꯥ ꯐꯔꯤꯕꯥ ꯆ ꯐꯔꯤꯕꯁꯤꯡꯁꯦ ꯃꯁꯥ ꯐꯕꯥ ꯉꯇꯅꯦ ꯑꯗꯨꯒ ꯇꯨꯝꯕ ꯌꯥꯗ꯭ꯔꯦꯒ ꯍꯥꯏꯁꯦ ꯃꯁꯥ ꯐꯠꯇ꯭ꯔꯕꯅꯤ ꯑꯩꯈꯣꯏ ꯍꯛꯆꯥꯡ ꯐꯠꯇꯕꯁꯦ ꯆꯤꯡꯉꯕꯅꯦ ꯃꯤ
ꯎꯝ
ꯊꯕꯛ ꯃꯌꯥꯝ ꯁꯨꯔꯅꯦ ꯑꯗꯨꯒꯅꯦ ꯋꯥꯕ ꯍꯦꯃꯟꯕꯩꯅꯤ ꯈꯪꯗꯦ ꯑꯃꯅꯤ ꯈꯪꯗꯦ ꯇꯨꯝꯂꯦ ꯌꯥꯗꯦꯕ ꯑꯗꯒꯤ ꯐꯣꯟ ꯑꯗꯨꯝ ꯌꯦꯡꯅꯤꯡꯕ ꯇꯣꯏ ꯌꯨꯇꯨꯕ ꯆꯉꯒꯥ ꯑ ꯄꯥꯎ ꯇꯥꯕꯅꯤ ꯈꯪꯗꯦ ꯑꯗꯒꯤ ꯀꯩꯅ ꯀꯩꯍꯥꯏꯅꯤ ꯑꯩꯈꯣꯏꯒꯤ ꯃꯣꯏꯒꯤ ꯋꯦꯕ ꯁꯤꯦꯔꯤꯁꯀꯨꯝꯕ ꯃꯌꯥꯝꯁꯨ ꯂꯥꯛꯇ꯭ꯔꯥ ꯑꯗꯨꯒꯨꯝꯕ ꯌꯦꯡꯕꯅꯤ ꯈꯪꯗꯦ ꯑꯗꯗꯒꯤ ꯃꯇꯤꯛ ꯃꯇꯤꯦꯛ ꯌꯦꯡꯕꯅꯤ ꯈꯪꯗꯦ ꯑꯗꯨꯃꯥꯏꯅ ꯇꯧꯔꯒ ꯑꯗꯨꯝ ꯂꯩꯕ ꯑꯗꯨ ꯇꯨꯝꯕꯁꯤꯗꯤ ꯄꯨꯡ ꯕꯥꯔꯣꯃ ꯈꯥꯏ ꯑꯃꯒꯥꯏ ꯑꯗꯨꯝ ꯇꯥꯏꯗ
ꯎꯝ ꯂꯣꯛ ꯊꯣꯡꯕ꯭ꯔꯥ
ꯂꯣꯛꯁ ꯆꯦꯡꯉꯦ ꯆꯦꯡꯉꯦ ꯇꯧꯏ
ꯇꯨꯃꯤꯡꯄꯔꯗ ꯈꯣꯟꯗ ꯈꯤꯇꯪ ꯆꯔꯦ ꯂꯣꯛꯊꯣꯛꯄ ꯄꯕ
ꯏꯁꯇꯟꯖ ꯍ ꯀꯥꯝ ꯆꯜꯇꯗꯤ
ꯁꯤꯗꯤ ꯃꯍꯧꯁꯥ ꯄ꯭ꯔꯀꯤꯇꯤꯒꯤ ꯄꯤꯊꯣꯔꯛꯄ ꯈꯨꯗꯣꯜꯅꯤ
ꯎꯝ ꯁꯥꯏꯠꯇꯒꯤ ꯂꯣꯟ ꯂꯣꯟꯒꯁꯦ ꯌꯥꯝ ꯐꯖꯕꯅꯦ ꯑꯗꯨꯝ ꯑꯩꯈꯣꯏꯗꯤ ꯍꯩ ꯀꯝꯇꯥ
ꯑꯗꯨ ꯍꯩꯇꯕꯗꯣ ꯈꯔ ꯈꯔ ꯇꯝꯒꯗꯕꯅꯤ ꯅꯠꯇ꯭ꯔꯒ ꯑꯩ ꯁꯨꯝ ꯃꯥꯡꯈꯤꯗꯣꯏꯅꯦ
ꯅꯣꯏꯗꯤ ꯀꯩꯅꯣꯗ ꯎꯝ ꯑꯦꯝ ꯌꯨꯗ ꯅꯣꯏꯗꯤ ꯅꯣꯏꯅ ꯃꯥꯁꯇꯔ ꯇꯧꯕ ꯃꯇꯝꯗ ꯁꯤꯒꯨꯝꯕꯒꯤ ꯀꯩꯅꯣ ꯂꯣꯟꯗꯩ ꯗꯩ ꯍꯥꯏꯕꯗꯤ ꯑꯩꯈꯣꯏꯒꯤ ꯊꯥꯏꯅꯒꯤ ꯂꯣꯟ ꯂꯣꯟꯗꯥ ꯃꯌꯥꯝꯁꯦ ꯃꯌꯥꯝ ꯇꯝꯃꯝꯒꯅꯤ ꯀꯩꯅꯣ ꯑꯩꯈꯣꯏꯗ ꯈꯔ ꯇꯥꯛꯎ ꯀꯩꯅꯣ
ꯃꯥꯅꯦ ꯍꯥꯏꯔꯤꯅꯦ ꯑꯗꯨꯅꯕꯨ ꯇꯨꯝꯕ ꯆꯪꯕ ꯃꯇꯝꯗ ꯊꯦꯡꯕ ꯑꯍꯤꯡꯒꯤ ꯃꯇꯝꯗ ꯌꯥꯍꯤꯞ ꯇꯥꯟꯗꯨꯅ ꯇꯨꯝꯈ꯭ꯔꯕꯤ ꯃꯍꯥꯛꯄꯨ ꯃꯤꯀꯞ ꯊꯣꯛꯂꯛꯄ ꯉꯥꯏꯔꯤ ꯑꯩꯅ ꯀꯥꯏ ꯍꯥꯏꯗ ꯁꯦꯁ ꯌꯥꯍꯤꯞ ꯇꯥꯟꯈ꯭ꯔꯕꯤ ꯀꯥꯏꯗꯤ ꯇꯨꯝꯈ꯭ꯔꯕꯤ ꯃꯍꯥꯛ ꯄ ꯍꯥꯏꯕꯗꯤ ꯇꯨꯝꯒ꯭ꯔꯕꯤ ꯌꯥꯍꯤꯞ ꯍꯥꯏꯗꯤ ꯑꯩꯈꯣꯏ ꯇꯨꯝꯃ ꯍꯤꯞꯄꯒ ꯇꯨꯝꯈ꯭ꯔꯕꯗꯣ ꯍꯥꯏꯕꯅꯤꯗ
ꯎꯨꯝ ꯑꯗꯨꯒꯨꯝꯕꯒꯤ ꯑꯩꯈꯣꯏꯒꯤ ꯍꯣꯏ ꯑꯩꯈꯣꯏꯒꯤ ꯎꯨꯝ ꯃꯩꯇꯩꯒꯤ ꯄꯥꯎꯔꯧ ꯍꯥꯏꯇꯥꯔꯦꯀꯣ ꯑꯗꯨꯒꯨꯝꯕꯒꯤ ꯇꯥꯏꯞꯇꯒ ꯇꯧꯕ ꯄꯣꯠꯇꯣ ꯌꯥꯝꯅ ꯑꯥꯔꯊ ꯂꯩꯕ ꯄꯣꯠꯇꯤ ꯑꯣꯏꯔꯦꯕ ꯑꯗꯨꯕꯨ ꯍꯧꯖꯤꯛꯀꯤ ꯑꯩꯈꯣꯏ ꯃꯤꯔꯣꯟꯁꯤꯅꯗꯤ ꯑꯝꯇ ꯈꯪꯗ꯭ꯔꯦꯕ ꯑꯥꯔꯊ꯭ꯔꯥ ꯍꯟꯗꯣꯛꯄꯗ ꯌꯥꯝꯅ ꯂꯨꯕ ꯑꯗꯒꯤ ꯑꯥ ꯀꯩ ꯍꯥꯏꯅꯤ ꯌꯥꯝꯅ ꯂꯨꯕ ꯄꯣꯠ ꯑꯃ ꯑꯣꯏꯌꯦꯕ ꯁꯨꯝ ꯀꯩꯅꯣ ꯆꯠ -ꯅꯥꯕꯤ ꯑꯣꯏꯗ꯭ꯔꯕꯅꯤꯅ ꯍꯧꯖꯤꯛ ꯑꯩꯈꯣꯏꯅ ꯉꯥꯡꯅꯔꯤꯕꯁꯤ ꯄꯣꯠꯁꯤꯗꯤ ꯑꯩꯈꯣꯏꯒꯤ ꯏꯔꯥꯏ ꯂꯥꯏꯕ ꯄꯣꯠ ꯑꯗꯒꯤ ꯃꯤꯅꯤꯡ ꯌꯥꯎꯗꯕ ꯍꯥꯏꯇꯥꯔꯦ ꯑꯥꯔꯊ꯭ꯔ ꯆꯦꯟꯗꯕ ꯄꯣꯠ ꯉꯥꯛꯇꯅꯦꯕ ꯂꯣꯟꯅꯔꯤꯁꯤꯗꯤ ꯊꯥꯏꯅꯒꯤ ꯑꯥꯔꯊ ꯆꯦꯟꯕ ꯄꯣꯠ ꯉꯥꯛꯇꯅꯤ ꯑꯩꯅ ꯄꯥꯝꯃꯤꯁꯤ ꯍꯧꯖꯤꯛ
ꯄ꯭ꯔꯃꯥꯟꯂꯕꯨ ꯏꯁꯩ ꯁꯛꯄꯗ ꯊꯥꯏꯅꯗꯤ ꯄ꯭ꯔꯃꯥꯟ ꯄꯥꯟꯊꯩ ꯇꯧꯔꯝꯃꯤ ꯍꯧꯖꯤꯛꯅ ꯄ꯭ꯔꯃꯥꯟ ꯄꯥꯟꯊꯩꯗ ꯌꯥꯎꯗꯕ ꯗꯥꯏꯔꯦꯛ ꯗꯥꯏꯔꯦꯛ ꯍꯥꯏꯔꯛꯄꯁꯤꯅꯤ ꯃꯒꯨꯟ ꯌꯥꯝ ꯃꯥꯡꯉꯁꯤ ꯍꯧꯖꯤꯛꯅ ꯊꯥꯏꯅꯒꯤꯗꯤ ꯈ ꯀꯩꯅꯣꯝꯃ ꯅꯨꯄꯤꯃꯛꯇ ꯁꯩꯊꯥꯔꯒꯁꯨ ꯂꯩꯗ ꯍꯩꯗ ꯂꯩꯗ ꯁꯩꯊꯥꯕꯤ ꯀꯩꯅꯣꯝꯗ ꯁꯩꯊꯥꯔ ꯍꯧꯖꯤꯛ ꯅꯝꯕ ꯌꯦꯛ ꯃꯌꯦꯛ ꯍꯥꯏꯔꯛꯄꯗꯨꯗꯦ ꯔꯥꯁꯤ ꯌꯥꯝ ꯀꯪꯉꯦꯕ ꯏꯁꯩꯁꯦ ꯍꯧꯖꯤꯛꯀꯥꯟꯒꯤ
ꯎꯨꯝ ꯏꯃꯥ ꯑꯩꯅꯅꯦ ꯉꯁꯤꯁꯦ ꯑꯩꯅꯅꯦ ꯄꯨꯛꯅꯤꯡꯁꯦ ꯉꯁꯥꯏ ꯏꯕꯥꯟꯅꯤ ꯑ ꯅꯪꯒꯤ ꯃꯔꯨꯞ ꯄꯩꯁꯥ ꯍꯨꯟꯕ ꯆꯠꯂꯨꯗ꯭ꯔꯥ ꯃꯣꯏꯔꯥꯡꯈꯣꯝꯗ ꯑꯗꯨꯗ ꯃꯣꯏꯒꯤ ꯒꯦꯠꯇꯨꯗ ꯅꯪꯅ ꯄꯩꯁꯥ ꯍꯨꯟꯕ ꯆꯪꯉꯀꯥꯟꯗ ꯑꯩꯅ ꯒꯦꯠꯇ ꯂꯩꯍꯧꯏꯗꯅ ꯑꯗꯨ ꯒꯦꯠ ꯃꯅꯝꯗꯅꯦ ꯃꯣꯏꯒꯤ ꯊꯣꯡꯒꯥꯥꯟꯗꯨꯗꯅꯦ ꯁꯤꯡꯒꯥꯔꯩ ꯄꯥꯝꯕꯤ ꯑꯆꯧꯕ ꯍꯧꯔꯒ ꯁꯤꯡꯒꯥꯔꯩꯁꯦ ꯑꯩꯈꯣꯏꯒꯤ ꯎꯝ ꯀꯅꯤ ꯄꯥꯝꯕꯤꯗ ꯌꯥꯝ ꯆꯥꯎꯅ ꯍꯧꯔꯦ ꯁꯤꯡꯒꯥꯔꯩ ꯄꯥꯝꯕꯤꯁ ꯀꯥ ꯍꯦꯟꯅ ꯆꯥꯎꯕ ꯎꯗ꯭ꯔꯤꯕꯀꯣ ꯑꯩꯅ ꯍꯦꯛ ꯈꯪꯉꯛꯄꯗꯒꯤ ꯑꯗꯣ ꯉꯁꯤꯒꯤ ꯄꯥꯝꯕꯤꯗ ꯌꯥꯝꯅ ꯆꯥꯎꯕ ꯍꯥꯏꯇꯥꯔꯦꯀꯣ ꯑꯗꯨꯒ ꯑꯩꯅ ꯃꯥꯁꯦ ꯎꯕꯗ ꯌꯥꯝ ꯅꯨꯡꯁꯤꯕ ꯑꯃ ꯐꯥꯎꯒ꯭ꯔꯦꯕ ꯀꯩꯅꯣ ꯍꯥꯏꯕꯀꯥꯟꯗ ꯑꯩꯈꯣꯏꯒꯤ ꯋꯥꯔꯤ ꯂꯛꯇꯁꯨ ꯃꯌꯥꯝ ꯇꯥꯈ꯭ꯔꯦꯗꯅ ꯑꯍꯤꯡꯗ ꯁꯥꯠꯄꯤ ꯁꯤꯡꯒꯥꯔꯩꯅ ꯑ ꯃꯥꯁꯦ ꯁꯨꯝ ꯑꯁ ꯆꯥꯟꯅꯗꯕ ꯑꯣꯏꯕꯗꯣ ꯍꯥꯏꯗꯤ ꯃꯥꯗꯤ ꯑꯍꯤꯡꯗ ꯁ ꯁꯥꯠꯂꯒ ꯂꯩꯃꯥꯏꯗ ꯀꯦꯜꯂꯅꯤ ꯍꯣꯏ ꯂꯩꯃꯥꯏꯗꯤ ꯈꯨꯜꯂꯒ ꯀꯠꯄꯕꯨꯗꯤ ꯌꯥꯔꯝꯒꯅꯤꯀꯣ ꯑꯩꯈꯣꯏ ꯊꯃꯣꯏꯅ ꯃꯣꯟꯅ ꯌꯥꯔꯒꯗꯤ ꯑꯗꯨꯝ ꯀꯠꯂꯝꯗꯣꯏꯅꯦꯕ
ꯎꯨꯝ
ꯑꯗꯨꯕꯨ ꯑꯩꯈꯣꯏꯒꯤ ꯂꯩꯕꯥꯛꯇꯥ ꯇꯥꯈꯤꯕ ꯄꯣꯠꯁꯤꯗꯤ ꯑꯥ ꯁꯨꯝ ꯀꯩ ꯍꯥꯏꯅꯤ ꯂꯥꯏꯗ ꯀꯠꯄꯗ ꯑꯁ ꯃꯥꯡꯒꯣꯟ ꯑꯣꯏꯔꯣꯏ ꯂꯧꯔꯣꯏ ꯀꯅ ꯍꯥꯏꯕꯒꯤ ꯄꯣꯠ ꯨ ꯂꯩꯇ꯭ꯔꯦꯅ ꯑꯈꯣꯏꯒꯤꯗꯤ ꯑꯗꯨꯃꯥꯏꯅ ꯑꯃꯨꯛ ꯈꯟꯕ ꯑꯁ ꯑꯗ ꯑꯩꯅ ꯑꯩꯅ ꯉꯁꯥꯏ ꯋꯥꯈꯟꯗ ꯈꯂꯤꯅꯦ ꯁꯤꯡꯒꯥꯔꯩꯕ ꯂꯩꯁꯦ ꯃꯔꯥꯏꯕꯛ ꯌꯥꯝ ꯊꯤꯕ ꯂꯩꯗꯤ ꯑꯣꯏꯕꯖꯥꯠꯅꯤꯀꯣ ꯐꯅ ꯐꯖꯔꯒ ꯁꯨꯅ ꯈꯥꯜꯂꯤꯅꯤ
ꯑꯗꯨꯕꯨ ꯏꯁꯣꯔꯗꯤ ꯈꯦꯠꯅꯩ ꯍꯥꯏꯗꯤ ꯈꯨꯠꯁꯦꯝꯒꯤ ꯊꯥꯅꯠꯇ ꯃꯍꯧꯁꯥꯒꯤ ꯇꯥꯔꯛꯄꯗꯨꯗꯤ ꯑꯗꯨꯝ ꯑꯗꯨꯒꯤꯗꯤ ꯀꯩꯁꯨ ꯀꯩꯅꯣ ꯇꯧꯕ ꯑꯣꯏꯗꯦ ꯍꯥꯏꯕꯗꯤ ꯀꯩꯅꯣꯅꯦꯕ ꯃꯥ ꯃꯥꯒꯤ ꯄꯣꯛꯐꯝ ꯖꯥꯇꯤ ꯍꯧꯔꯛꯐꯝ ꯃꯥꯟꯅꯗꯕꯗꯣ ꯑꯗꯨꯒꯤ ꯑꯗꯨꯃꯥꯏꯅ ꯇꯧꯗꯅ ꯇꯥꯔꯛꯄꯅꯦ ꯑꯗꯨ ꯁꯤꯡꯒꯥꯔꯩꯁꯨ ꯇꯥꯖꯩ ꯍꯥꯏꯕꯅꯦ ꯑꯩꯒꯤ ꯁꯤꯡꯒꯥꯔꯩꯗꯤ ꯍꯥꯏ ꯑꯗꯣ ꯑꯗꯨꯝ ꯂꯥꯏꯗ ꯑꯗꯨꯝ ꯀꯠꯄ ꯑꯗꯨꯝ ꯌꯥꯎꯕꯅꯤ
ꯑꯗꯨ ꯑꯩꯒꯤꯅ ꯀꯠꯄ ꯀꯩꯁꯨ ꯀꯥꯏꯗ꯭ꯔꯦꯅ ꯈꯓꯜꯂꯤ ꯀꯩꯒꯤꯅꯣ ꯍꯥꯏꯀꯥꯟꯗ ꯃꯥꯒꯨꯁꯨ ꯃꯥꯒꯤ ꯃꯥꯒꯤ ꯇꯝꯃꯛꯑꯕꯅꯦꯕ ꯑꯍꯤꯡꯗ ꯁꯥꯠꯂꯣ ꯇꯝꯃꯛꯑꯕꯅꯦꯕ ꯑꯗꯨ ꯀꯩꯁꯨ ꯀꯥꯏ ꯂꯩꯕꯥꯛꯇ ꯇꯥꯒꯦꯔꯥ ꯑꯗꯒꯤ ꯀꯩꯗꯧꯒꯦꯒꯦ ꯇꯥꯔꯣꯏꯒꯦꯔꯥ ꯑꯗ ꯑꯈꯣꯏ ꯊꯃꯣꯏ ꯁꯦꯡꯅ ꯀꯠꯂꯒꯗꯤ ꯂꯥꯏ ꯃꯥꯅ ꯑꯗꯨꯝ ꯂꯧꯒꯗꯣꯏꯅꯦꯕ ꯑꯗꯩꯗ ꯑꯈꯣꯏ ꯂꯩꯕꯥꯛꯇ ꯇꯥꯔꯕꯅꯦꯅ ꯀꯠꯇ꯭ꯔꯒꯗꯤ ꯂꯩꯗꯨꯒꯤ ꯃꯥꯅ ꯁꯥꯠꯆꯔꯨꯕꯒꯤ ꯅꯠꯇ꯭ꯔꯒ ꯃꯥꯅ ꯍꯧꯔꯨꯕꯒꯤ ꯃꯥꯒꯤ ꯑꯥꯔꯊ꯭ꯔ ꯀꯩꯝꯇ ꯂꯩꯇꯦꯗꯕ ꯑꯗꯨꯃꯥꯏꯅ ꯑꯈꯣꯏꯅ ꯋꯥꯈꯜꯅ ꯆꯥꯎꯊꯣꯛꯅ ꯄꯨꯔꯒꯗꯤ ꯑꯐꯕ ꯉꯥꯛꯇ ꯑꯣꯏꯗꯣꯏꯅꯦ ꯑꯗꯨ ꯑꯈꯣꯏꯅ ꯐꯠꯇꯕ ꯐꯠꯇꯕ ꯋꯥꯈꯜꯂꯣꯟꯗ ꯆꯦꯜꯂꯒꯗꯤ ꯂꯩꯕꯥꯛꯇ ꯇꯥꯔꯕꯅꯤ ꯃꯥꯅ ꯃꯥꯡꯉꯕꯅꯤ ꯑꯁ ꯃꯥꯁꯦ ꯀꯠꯄꯗ ꯂꯥꯏꯅ ꯂꯧꯔꯔꯣꯏ ꯀꯥꯏꯅ ꯍꯥꯏꯔꯒꯗꯤ ꯑꯃꯨꯛ ꯐꯠꯇꯕꯗꯣ ꯑꯃꯨꯛ ꯆꯤꯡꯗꯣꯏꯅꯦꯕ ꯑꯗꯨꯅ ꯑꯈꯣꯏ ꯏꯁꯥꯁꯦ ꯍꯥꯟꯅ ꯋꯥꯈꯜꯁꯦ ꯑꯐꯕ ꯈꯟꯕ ꯑꯃ ꯗꯔꯀꯥꯔ ꯂꯩꯌꯦꯕ ꯑꯗ ꯃꯥꯒꯤꯗꯤ ꯃꯄꯣꯛꯀꯥ ꯄꯤꯊꯣꯛꯑꯕꯅꯦꯕ ꯃꯥꯁꯦ ꯑꯍꯤꯡꯗ ꯁꯥꯠꯂꯣꯅ ꯄꯤꯊꯣꯔꯛꯑꯕꯅꯦꯕ ꯑꯗ ꯃꯥꯅ ꯑꯍꯤꯡꯗ ꯁꯥꯠꯂꯤꯅꯦꯕ
ꯃꯥ ꯑꯌꯨꯛ ꯅꯨꯡꯊꯤꯜꯗꯤ ꯀꯌꯥ ꯁꯥꯠꯄ ꯎꯗꯦ ꯑꯍꯤꯡꯗ ꯁꯥꯠꯂ ꯃꯥ ꯀꯦꯜꯂꯝꯗꯣꯏꯕ ꯃꯥꯅ
ꯎꯝ ꯐꯖ ꯐꯖꯕ ꯂꯩꯒꯤ ꯃꯇꯥꯡꯗ ꯍꯥꯏꯔꯒꯗꯤ ꯑꯈꯣꯏꯒꯤ ꯇꯈꯦꯠ ꯂꯩ ꯀꯥꯏꯁꯦ ꯌꯥꯝ ꯃꯒꯨꯟ ꯌꯥꯝ ꯂꯩꯇ꯭ꯔꯥ ꯑꯈꯣꯏ ꯇꯥꯏꯕꯪ ꯃꯤꯑꯣꯏꯕꯒꯤ ꯆꯤꯟꯖꯥꯛꯁꯨ ꯑꯣꯏꯔꯦ ꯑꯗꯒꯤ ꯑꯈꯣꯏꯒꯤ ꯅꯥꯆꯣꯡꯒꯤ ꯂꯩꯔꯥꯡ ꯑꯃꯁꯨ ꯑꯣꯏꯔꯦ ꯑꯗꯒꯤ ꯌꯦꯡꯕ ꯃꯇꯝꯗꯁꯨ ꯌꯥꯝ ꯐꯖꯕ ꯑꯗꯨꯒ ꯌꯥꯝꯅꯁꯨ ꯁꯤꯖꯤꯟꯅꯕ ꯄꯣꯠꯁꯛ ꯑꯃꯈꯛ ꯑꯗꯩ ꯃꯌꯥꯝꯅꯁꯨ ꯌꯥꯝꯅ ꯃꯁꯛ ꯈꯪꯕꯤꯕ ꯂꯩ ꯑꯃꯁꯨ ꯑꯣꯏꯗ꯭ꯔꯥ ꯇꯈꯦꯜ ꯂꯩꯀꯥꯏꯁꯦ
ꯎꯝ
ꯑꯁ ꯈꯪꯗꯦꯗ
ꯇꯈꯦꯜꯂꯩ ꯃꯥꯂꯣꯇꯤ ꯀꯦꯇꯨꯀꯤ ꯁꯤꯡꯒꯥꯔꯩ ꯑꯗꯒꯤ ꯑꯄꯔꯥꯖꯤꯇꯥ ꯆꯟꯗ꯭ꯔꯃꯨꯈꯤ ꯑꯁ ꯂꯩ ꯃꯃꯤꯡꯒꯤ
ꯎꯝ ꯆꯤꯒꯣꯡꯂꯩ ꯀꯥꯏꯗꯣ ꯆꯤꯒꯣꯡꯂꯩ ꯒꯥꯏꯗꯣ ꯌꯦꯡꯉꯨꯅꯦ ꯇꯤꯡꯒꯪꯒ ꯄꯥꯜꯂꯒ ꯍꯧꯔꯒ ꯃꯁꯩꯁꯤꯗ ꯃꯁꯥ ꯃꯔꯦꯡ ꯐꯜꯂꯒ ꯍꯧꯔꯒꯅꯤꯅꯦ ꯃꯥꯒꯤ ꯃꯅꯝꯗꯨꯗꯤ ꯌꯦꯡꯉꯨꯅꯦ ꯂꯩꯀꯥꯏ ꯄꯜꯂꯥꯜꯂꯒ ꯇꯣꯛꯑꯒ ꯂꯩꯗꯨ ꯌꯦꯡꯉꯨꯅꯦ
ꯎꯝ
ꯑꯗꯨꯕꯨꯅꯦ ꯇꯤꯉꯪ ꯄꯥꯜꯂꯒꯁꯨ ꯃꯥꯒꯤ ꯂꯩꯅꯝꯅꯗꯤ ꯆꯥꯏꯊꯣꯛꯑꯒ ꯌꯥꯝ ꯅꯨꯡꯁꯤ ꯄꯣꯠ ꯑꯃꯈꯛ ꯑꯣꯏꯗ꯭ꯔꯣ ꯃꯇꯨꯡꯗ ꯇꯥꯔꯒ ꯑꯈꯣꯏꯒꯤ ꯄꯥꯟ ꯃꯆꯨ ꯑꯣꯏꯔ ꯀꯥꯟꯗ ꯑꯁ ꯈꯪꯗꯦ ꯌꯥꯝ ꯅꯨꯡꯁꯤꯕꯅꯤ ꯑꯗꯨꯒ ꯑꯩꯅ ꯈ꯭ꯋꯥꯏꯗꯒꯤ ꯉꯥꯎꯖꯕ ꯂꯩ ꯂꯩꯗ
ꯀꯩ ꯂꯩ
ꯂꯩꯗꯣ ꯃꯃꯤꯡꯗꯣ ꯑꯩꯁꯦ ꯍꯥꯏꯕ ꯍꯩꯇ꯭ꯔꯤꯕ ꯈꯪꯕ꯭ꯔꯥ ꯑꯈꯣꯏ ꯃꯥ ꯂꯩꯔꯤꯉꯩꯗꯅꯦ ꯑꯗꯨꯒꯤ ꯂꯩꯗꯣ ꯃꯥꯅ ꯃꯪꯗ ꯎꯔꯝꯃꯤ ꯂꯥꯏꯗ ꯑꯝꯇ ꯀꯠꯁꯤ ꯀꯠꯁꯤ ꯑꯝꯇ ꯊꯤꯔꯣꯑꯣ ꯊꯤꯔꯛꯑꯣ ꯍꯥꯏꯕꯗꯅꯦ ꯃꯥꯅ ꯃꯃꯤꯡꯗꯤ ꯍꯥꯏꯒꯤꯝꯅꯤ ꯃꯃꯤꯡꯗꯣ ꯀꯥꯎꯈ꯭ꯔꯦꯕ
ꯂꯩꯗꯣ ꯃꯆꯥ ꯑꯣꯏꯅ ꯁꯥ ꯄ꯭ꯔ ꯆꯥꯔꯣꯡ ꯑꯣꯏꯅ ꯁꯥꯔꯠꯄ꯭ꯔꯥꯕ
ꯂꯩꯁꯦ ꯑꯩꯈꯣꯏꯒꯤ ꯁꯝꯕꯟꯗ ꯀꯩꯗ ꯄꯥꯉꯧ ꯍꯧꯕ ꯂꯩꯅꯦꯕꯀꯣ ꯄꯥꯉꯧ ꯍꯥꯏꯕꯗꯤ ꯄꯥꯉꯧ ꯍꯧꯕ ꯍꯥꯏꯕꯗꯤ ꯃꯇꯝ ꯑꯃꯗ ꯍꯧꯖꯤꯛ ꯍꯧꯖꯤꯛꯄꯨꯗꯤ ꯄꯥꯡꯍꯧꯗ꯭ꯔꯕ
ꯎꯝ
ꯃꯤꯗꯣ ꯀꯥꯎꯔꯦ ꯃꯗꯣ ꯑꯩꯈꯣꯏꯒꯤꯅꯦ ꯉꯣꯔꯣꯛ ꯉꯧꯅ ꯁꯥꯠꯂꯒꯅꯦ ꯑꯩꯈꯣꯏꯒꯤ ꯎꯝ ꯈꯨꯠꯁꯥꯒꯤ ꯇꯥꯏꯞꯇꯅꯦ ꯑꯅꯤꯈꯇꯪ ꯂꯣꯡꯕꯅꯦꯕ ꯂꯩꯁꯦ
ꯎꯝ
ꯊꯥꯏꯅꯗꯒꯤꯅ ꯑꯣꯏꯕ
ꯈꯪꯗꯦ ꯎꯗꯤ ꯈꯪꯉꯕ ꯃꯤꯡ ꯀꯣꯟꯅꯥ ꯑꯩ ꯈꯪꯗ꯭ꯔꯦ
ꯃꯗꯨꯨꯄꯇꯤ ꯃꯗꯨꯨꯄꯇꯤ ꯍꯥꯏꯕ ꯑꯁ ꯃ ꯃꯅꯝꯗꯨ ꯈꯣꯠꯂꯨ ꯁꯤ ꯃ ꯑꯃ ꯁꯛꯀꯜꯁꯨꯣ ꯐꯖ ꯅꯨꯡꯉꯥꯏꯌꯦꯦ ꯐꯃꯦ
ꯑꯃꯃ ꯑꯗꯣ ꯋꯥꯔꯤꯁꯨ ꯅꯨꯡꯉꯥꯏꯔꯤ ꯀꯥꯎꯋꯦ ꯑꯗꯨꯏꯁꯨ ꯆꯥꯊꯣꯛꯄ ꯉꯁꯥꯏ ꯇꯝꯃꯗꯗ ꯍꯤꯗꯥꯛ ꯑꯃ ꯆꯥꯒꯗꯕꯅꯤ ꯆꯥꯗ꯭ꯔꯤ ꯑꯗꯣ ꯑꯇ ꯑꯩ ꯑꯇ ꯆꯥꯊꯣꯛꯈꯤꯒꯦ
ꯁꯥꯊꯣꯛ ꯁꯥꯊꯣꯛ ꯑꯗ ꯑꯩ ꯑꯃꯨꯛ ꯇꯧꯔꯛꯀꯦ
ꯍꯣꯏ ꯍꯣꯏ ꯍꯣꯏ ꯑꯗ ꯆꯥꯊꯣꯛꯈꯤꯒꯦ ꯍꯥꯏꯕ ꯁꯨꯝ ꯍꯦꯛ ꯆ ꯆ ꯑꯥꯇꯣꯄ ꯆꯥꯎ ꯍꯥꯏꯕꯅꯦ ꯈꯔ ꯒꯦꯞ ꯈꯔ ꯂꯩꯈ꯭ꯔꯦ ꯑꯗ ꯆꯥꯊꯣꯛꯈꯤꯒꯦꯗꯧ ꯇꯧꯔꯑꯣꯀꯣ
ꯍ ꯍꯣꯏ ꯍꯣꯏ
ꯎꯝ ꯊꯃꯣ ꯊꯃꯣ